ꯎꯝ ꯂꯩ
ꯇꯥꯕ꯭ꯔꯣ
ꯇꯥꯏꯌꯦ
ꯉꯁꯥꯏ ꯋꯥꯔꯤ ꯁꯥ ꯂꯩꯔꯝꯃꯒ ꯇꯠꯂꯒ ꯂꯩꯔꯝꯃꯦꯅꯦ
ꯅꯪ ꯈꯪꯗꯕ꯭ꯔꯣ
ꯈꯪꯗꯦ ꯅꯪꯉꯣ ꯅꯪ ꯅꯨꯄꯥ ꯑꯐꯥ ꯐꯥꯎꯉꯣ ꯍꯥꯏ ꯂꯩꯔꯒ ꯅꯪ ꯋꯥꯔꯤ ꯁꯥꯔꯛꯇꯕꯒꯤ ꯀꯔꯤ ꯇꯧꯔꯕ ꯍ ꯇꯠꯂꯝꯃꯦ ꯅꯪ ꯅꯨꯄꯥ ꯑꯐꯥꯎ ꯐꯪꯉꯣꯅ ꯍꯥꯏ ꯍꯥꯏꯔ ꯂꯩꯕꯅꯤꯅꯦ
ꯀꯅꯥꯅ
ꯅꯪꯕꯨ ꯑꯩꯅ ꯍꯥꯏꯔ ꯍꯥꯏꯔꯒ ꯂꯩꯕ ꯍꯥꯏꯗꯣ
ꯐꯩꯅꯦ ꯑꯗꯨꯗꯤ
ꯅꯪ ꯅꯨꯄꯥ ꯐꯪꯕ ꯐꯪꯕ ꯑꯣꯏꯌꯨꯀꯣ ꯑꯩ ꯑꯩꯒꯨꯝꯕ ꯍꯥꯏꯅ ꯍꯥꯏꯔꯝꯕꯅꯦꯕ
ꯍ ꯁꯤ ꯏꯀꯥꯏꯕꯒ ꯁꯥꯔꯤꯅꯤ ꯌꯥꯅꯤꯡꯗꯕ꯭ꯔꯥ ꯑꯃ ꯇꯧꯔꯤ ꯅꯪꯁꯦ
ꯑꯩꯅ ꯀꯔꯤ ꯏꯀꯥꯏꯒꯗꯕ꯭ꯔꯣ
ꯏꯀꯥꯏꯗ꯭ꯔꯗꯤ ꯑꯩꯅ ꯑꯩ ꯀꯩꯅꯣꯃ ꯑ ꯌꯨꯝ ꯍꯜꯂꯛꯄ ꯀꯥꯟꯗ ꯅꯪ ꯊꯦꯡꯅꯕ ꯂꯥꯛꯀꯦ ꯅꯪ ꯊꯣꯛꯄ ꯉꯝꯒꯗ꯭ꯔꯥ ꯍꯥꯢꯔꯣ
ꯅꯪꯗꯤ ꯀꯔꯤ ꯌꯨꯝ ꯊꯣꯀꯦꯔꯣ
ꯑꯩ ꯑꯦꯛꯖꯥꯝ ꯑꯃ ꯊꯥꯅꯤꯡꯉꯥꯏ ꯂꯩꯗꯤ ꯂꯩꯕꯅꯦ
ꯑꯗꯨ ꯂꯩꯔꯗꯤ ꯂꯥꯛꯄꯅꯨꯅꯦ ꯌꯨꯝꯗ ꯀꯩꯗꯧꯅꯤ ꯉꯥꯏꯔꯣ
ꯑꯗꯨꯅꯤ ꯌꯨ ꯌꯨꯝꯗꯒꯤ ꯊꯥꯅꯤꯡꯉꯥꯏ ꯑꯦꯛꯖꯥꯝꯅꯦꯕ ꯑꯩꯈꯣꯏ ꯁ꯭ꯇꯦꯠꯀꯤ
ꯑꯗꯨꯗꯤ ꯅꯪ ꯃꯄꯥꯜ ꯂꯣꯝꯗ ꯂꯩꯇ꯭ꯔꯁꯨ ꯌꯥꯏꯅ
ꯅꯠꯇꯦ ꯃꯄꯥꯟ ꯑꯩ ꯃꯄꯥꯟꯗ ꯂꯩꯗ꯭ꯔꯗꯤ ꯑꯩ ꯌꯥꯗꯕꯅꯦ
ꯀꯩꯒꯤ
ꯍꯥꯏꯕꯗꯤ ꯑꯩꯅ ꯑꯦꯛꯖꯥꯝ ꯊꯥꯕꯁꯤꯡꯗꯣ ꯑꯌꯥꯝꯕ ꯑꯩꯈꯣꯏ ꯏꯝꯐꯥꯜꯒꯨꯝꯕꯗ ꯇꯥꯗꯕꯅꯦꯕ ꯁꯦꯟꯇꯔꯗꯣ
ꯎꯝ
ꯑꯍꯝ ꯑꯗꯨꯒꯤꯅꯦ ꯑꯇꯣꯞ ꯑꯇꯣꯞꯄ ꯑꯦꯛꯖꯥꯝ ꯈꯔꯗꯤ ꯑꯌꯥꯝ ꯑꯌꯥꯝ ꯖꯦꯅꯔꯦꯜꯗꯗꯤ ꯑꯌꯥꯝꯕ ꯇꯥꯕꯅꯦ ꯀꯥꯟꯗꯁꯨ ꯑꯗꯨꯁꯨ ꯑꯩꯅ ꯊꯥꯕꯁꯤꯡꯗꯣ ꯑꯗꯨꯝ ꯀꯔꯤ ꯍꯥꯏꯒꯦꯔꯥ ꯃꯤꯗꯣ ꯌꯥꯝꯗꯕ ꯑꯗꯨꯒꯤꯗꯃꯛꯇ
ꯍꯦ ꯍꯦ ꯅꯪ ꯑꯦꯛꯖꯥꯝꯗꯤ ꯀꯌꯥ ꯊꯥꯈ꯭ꯔꯕꯣ
ꯍꯥ
ꯑꯦꯛꯖꯥꯝ ꯀꯌꯥ ꯊꯥꯔꯕꯣ
ꯑꯦꯛꯖꯝ ꯍꯟꯗꯛꯁꯦ ꯊꯥ ꯑꯃꯥꯗꯤ ꯊꯥꯈ꯭ꯔꯦ
ꯎꯝ ꯑꯃꯨꯛꯀ ꯑꯃ ꯊꯥꯅꯤꯉꯥꯢ
ꯃꯨꯛꯀꯥ ꯃꯔꯤ ꯃꯉꯥ ꯂꯩꯔꯤ
ꯑꯐ ꯌꯥꯝꯃꯦꯍꯦ ꯂꯣꯏꯅ ꯇ꯭ꯔꯥꯏ ꯇꯧꯁꯟꯒꯦ
ꯑꯥ
ꯂꯣꯢꯅ ꯇ꯭ꯔꯥꯢ ꯇꯧꯁꯟꯒꯦ ꯍꯥꯏꯕ꯭ꯔꯣ
ꯍꯣꯏ ꯉꯥꯢꯈꯣ ꯉꯥꯢꯈꯣ ꯉꯥꯛꯀꯣ ꯁꯦꯀꯦꯟ ꯃꯉꯥ
ꯁꯣꯔꯤ ꯁꯣꯔꯤ ꯇꯥꯕ꯭ꯔꯣ
ꯍꯥꯥꯎ ꯇꯥꯢꯌꯦ
ꯃꯈꯣꯟ ꯁꯦꯡꯗꯦꯅꯦ
ꯁꯦꯡꯗꯕ꯭ꯔꯥ
ꯑꯣ ꯌꯥꯔꯦꯗꯨꯗꯤ ꯑꯣ ꯈꯪꯉꯤ ꯈꯪꯉꯤ ꯁꯤꯁꯦ ꯍꯟꯗꯛꯇꯤ ꯈꯪꯉꯤ ꯒ꯭ꯌꯥꯟ ꯇꯥꯔꯦ ꯉ ꯉꯁꯥꯏ ꯉꯁꯥꯏ ꯀ꯭ꯔꯤ ꯌꯦꯕ ꯢꯕꯥꯟꯅꯤ ꯋꯥꯔꯤ ꯁꯥꯢ ꯁꯥꯔꯤꯕ꯭ꯔꯣ
ꯈꯪꯗꯦ ꯀꯔꯤ ꯋꯥꯔꯤ ꯁꯥꯟꯅꯈꯤꯕ꯭ꯔꯥ
ꯂꯥꯎꯠ ꯁ꯭ꯄꯤꯀꯔꯗꯣ ꯑꯩꯈꯣꯏꯅ ꯀꯩꯅꯣꯗ ꯎꯝ ꯀꯔꯤꯕꯥ ꯀꯣꯜꯒꯨꯝꯕꯗ ꯋꯥꯔꯤ ꯁꯥꯟꯅꯕ ꯀꯥꯟꯗ ꯑꯇꯣꯞꯄ ꯀꯣꯜꯗ ꯂꯥꯎꯠ ꯁ꯭ꯄꯤꯀꯔ ꯊꯝꯃꯝꯃꯗꯤ ꯑꯁꯤꯒꯤꯁꯨ ꯑꯗꯨꯝ ꯀꯩꯅꯣ ꯇꯧꯖꯅꯤ
ꯐꯔꯦ
ꯖꯥꯠꯅꯦ ꯅꯠꯇ꯭ꯔꯗꯤ ꯑꯃꯨꯛꯀ ꯂꯣꯗ
ꯑꯣ ꯈꯪꯗꯦ ꯑꯗꯨꯗꯤ
ꯎꯝ ꯈꯪꯗꯁꯨ ꯌꯥꯏ ꯈꯪꯉꯗꯤ ꯑꯗꯨꯝ ꯍꯥꯏꯕꯤꯔꯒꯦ ꯍꯝ ꯍꯝ
ꯁꯤꯌꯥ
ꯁꯌꯦ ꯅꯪ ꯄꯨꯟꯁꯤꯗ ꯅꯪ ꯃꯤꯕꯨ ꯌꯦꯠ ꯅꯥꯕ ꯌꯥꯎꯔꯕꯣ
ꯌꯦꯠꯅꯕ ꯍꯥꯢꯕꯗꯤ ꯀꯩꯅꯣ
ꯌꯦꯠꯅꯥꯕ ꯍꯥꯏꯕꯗꯤ ꯑꯥꯔꯒ꯭ꯌꯨꯃꯦꯟ
ꯎꯝ ꯌꯥꯎꯕꯨꯗꯤ ꯌꯥꯎꯔꯝꯒꯅꯤ ꯑꯗꯣ ꯑꯩꯗꯤ ꯃꯤ ꯄꯥꯛꯅꯗꯤ ꯈꯠꯅꯗꯦ ꯇꯟꯕꯩ
ꯑꯆꯥꯥ
ꯋꯥ ꯉꯥꯡꯕ ꯌꯥꯝ ꯇꯜꯂꯦ
ꯑꯩꯉꯣꯟꯗꯗꯤ ꯈꯠꯅꯒꯗꯧ ꯃꯥꯜꯂꯦ ꯅꯪꯁꯦ
ꯀꯩꯒꯤꯅꯣ
ꯑꯗꯣ ꯐ꯭ꯔꯤ ꯐ꯭ꯔꯦꯡ ꯑꯣꯏꯃꯟꯕꯒꯤ
ꯃꯔꯝ ꯂꯩꯇꯗꯤ ꯈꯟꯅꯔꯣꯏꯍꯦ ꯅꯪꯁꯨ
ꯃꯔꯝ ꯂꯩꯔꯣꯏꯗ ꯀꯩꯁꯨ ꯀꯔꯤ ꯃꯔꯝ ꯂꯩꯒꯦꯔꯣ
ꯑꯁ ꯑꯩꯅꯒ ꯅꯨꯄꯤ ꯑꯇꯣꯞꯄꯒ ꯋꯥꯔꯤ ꯁꯥꯔꯗꯤ ꯅꯪꯕꯨ ꯈꯠꯅꯔꯣꯏꯗꯔꯣ
ꯋꯥꯎ ꯋꯥ ꯋꯥ ꯑꯥ ꯁꯥꯕꯗꯤ ꯅꯪꯒꯤ ꯑꯄꯥꯝꯕꯅꯤꯗꯅ ꯅꯪꯅ ꯁꯥꯅꯤꯡꯉꯒ ꯁꯥꯔꯒ ꯑꯩꯅ ꯀꯔꯤ ꯍꯥꯏꯒꯦꯗꯣ
ꯌꯥꯏꯅꯦ ꯌꯥꯏꯅꯦ ꯁꯤ ꯃꯇꯥꯡꯗ ꯑꯩꯀꯣꯔꯠ ꯑꯩ ꯔꯦꯀꯣꯔꯠ ꯈꯔ ꯇꯧꯔꯒ ꯊꯝꯅꯤꯡꯉꯤ
ꯀꯩꯒꯤꯅꯣ ꯍꯥꯏꯗꯤ ꯅꯪꯅ ꯅꯪꯅ ꯄꯥꯝꯃꯒ ꯅꯪꯅ ꯁꯥꯟꯅꯈ꯭ꯔꯒ ꯑꯩꯅ ꯀꯔꯤ ꯍꯥꯏꯒ ꯑꯗꯨꯗ ꯑꯩ ꯈꯪꯁꯨ ꯈꯪꯉꯣꯏ
ꯑꯆꯥ
ꯑꯩ ꯈꯪꯗꯦꯔꯥ ꯅꯪꯅ ꯀꯣꯜ ꯇꯧꯕꯗꯣ
ꯑꯗꯨ ꯅꯪ ꯈꯪꯅ ꯇꯧꯔꯗꯤ ꯌꯥꯔꯣꯏꯕ
ꯈꯪꯉꯒ ꯇꯧꯔꯁꯨ ꯅꯪꯒꯤ ꯅꯪꯅ ꯄꯥꯝꯃꯒ ꯇꯧꯔꯗꯤ ꯑꯩ ꯀꯔꯤꯁꯨ ꯍꯥꯏꯔꯣ ꯍꯣꯏ
ꯑꯆꯥꯥ ꯌꯥꯏꯅꯤ ꯗꯨꯁꯨ
ꯌꯥꯕ꯭ꯔꯥ
ꯌꯥꯏ ꯌꯥꯏ ꯑꯗꯣ ꯑꯣꯏ
ꯑꯗꯨꯅꯤ
ꯑꯗꯨ ꯑꯣꯏꯔꯗꯤ ꯑꯩꯁꯦ ꯅꯨꯄꯤ ꯅꯨꯄꯤ ꯈꯔ ꯌꯥꯝꯗꯧꯔꯦꯅꯦ
ꯑꯁ ꯌꯥꯃꯣ ꯌꯥꯃꯣ ꯅꯪꯅ ꯌꯥꯝꯕ ꯃꯇꯤꯛ ꯑꯩꯁꯨ ꯑꯗꯨꯝ ꯌꯥꯝꯒꯅꯤ ꯍꯨꯍꯨꯍꯨꯝ
ꯑꯗꯨ ꯑꯣꯏꯔꯗꯤ ꯑꯩꯈꯣꯏ ꯐꯦꯃꯤꯂꯤꯁꯦ ꯑꯩꯈꯣꯏ ꯐꯦꯃꯤꯂꯤꯁꯦ ꯈꯔ ꯆꯥꯎ ꯆꯥꯎꯗꯧꯔꯦꯅꯦ
ꯑꯗꯨꯅꯦ ꯅꯪꯅ ꯌꯥꯝꯃꯗꯤ ꯑꯩꯁꯨ ꯑꯗꯨꯝ ꯌꯥꯝꯒꯅꯤ ꯋꯥꯔꯤ ꯁꯥꯟꯅꯕ ꯌꯥꯝꯒꯅꯤ
ꯎꯝ
ꯑꯗꯣ ꯑꯁꯤ ꯑꯁꯤ ꯂꯩꯕꯒꯤ ꯉꯠꯇꯅꯤꯗ ꯑꯁꯤ ꯑꯩꯈꯣꯏꯅ ꯍꯧꯖꯤꯛ ꯇꯧꯕꯁꯦ ꯂꯩꯇ꯭ꯔꯗꯤ ꯋꯥꯔꯤ ꯁꯥꯟꯅꯅꯤꯉꯥꯏ ꯂꯩꯇꯦ ꯑꯩ ꯌꯥꯝ ꯋꯥꯔꯤ ꯁꯥꯕ ꯇꯟꯕ ꯃꯤꯅꯦ
ꯌꯥꯏ ꯑꯗꯣ ꯑꯩ ꯏꯝꯐꯥꯜꯗ ꯂꯥꯛꯑꯗꯤ ꯅꯪ ꯊꯣꯛꯄ ꯍꯥꯏꯕꯁꯤ ꯑꯗꯨꯝ ꯑꯦꯅꯤꯇꯥꯏꯝ ꯊꯣꯛꯄ ꯌꯥꯒꯗ꯭ꯔꯥ
ꯑꯦꯅꯤꯇꯥꯏꯝꯗꯤ ꯌꯥꯔꯣꯏꯍꯦ ꯍꯥꯟꯅ ꯍꯥꯏꯗ꯭ꯔꯒꯗꯤ ꯑꯩ ꯊꯕꯛ ꯆꯠꯊꯣꯛꯈ꯭ꯔꯗꯤ
ꯑꯆꯥꯥ ꯌꯥꯥꯏꯅꯦ ꯑꯗꯨꯗꯤ
ꯊꯦꯡꯅꯕ ꯐꯪꯗ꯭ꯔꯗꯤ ꯎꯄꯥꯏ ꯂꯩꯇꯦ
ꯊꯥ ꯑꯃ ꯃꯃꯥꯡꯗ ꯂꯥꯛꯅꯤ ꯍꯥꯏꯔꯒ ꯅꯪ ꯑꯩꯅ ꯂꯥꯛꯄ ꯀꯥꯟꯗ ꯊꯦꯡꯅ ꯉꯝꯗ꯭ꯔꯗꯤ
ꯎꯝ ꯊꯥ ꯑꯃꯗꯤ ꯍꯦꯟꯃꯟꯗ꯭ꯔꯣ ꯋꯥꯏꯖꯝ ꯑ ꯀꯩꯅꯣꯝꯃ ꯄꯤꯒꯦꯕ ꯎꯝ ꯉꯁꯤ ꯑ ꯑꯩꯗꯤ ꯍꯌꯦꯡꯒꯨꯝꯕ ꯂꯥꯛꯀꯅꯤ ꯍꯪꯆꯤꯠꯀꯨꯝꯕ ꯂꯥꯛꯑꯅꯤ ꯍꯥꯏꯗꯤ ꯉꯁꯤꯗꯤ ꯏꯟꯐꯣꯔꯝ ꯇꯧꯕ ꯌꯥꯢ ꯌꯥꯢꯗꯅ
ꯑꯠꯆꯥꯥ
ꯑꯗꯣ ꯏꯟꯐꯣꯔꯝ ꯇꯧꯗꯔꯒꯅ ꯉꯁꯤ ꯍꯧꯖꯤꯛ ꯂꯥꯛꯑꯒ ꯍꯧꯖꯤꯛ ꯂꯥꯛꯑꯦ ꯍꯥꯏꯔꯗꯤ ꯑꯩ ꯀꯗꯥꯏꯗ ꯊꯣꯛꯄ ꯅꯪꯒꯦꯔꯣ
ꯎꯝ ꯄꯥꯕ꯭ꯂꯤꯛꯇ ꯊꯦꯡꯅꯅꯤꯡꯕ꯭ꯔꯣ ꯅꯠꯇ꯭ꯔꯥ ꯈꯔ ꯆꯤꯛꯄ ꯆꯤꯛꯄ ꯖꯒꯗꯥ ꯊꯥ ꯊꯦꯡ ꯊꯦꯡꯅꯅꯤꯡꯕ꯭ꯔꯣ
ꯑꯩꯗꯤ ꯈꯪꯗꯦ
ꯄ꯭ꯥꯔꯛꯀꯨꯝꯕ ꯑ ꯌꯨꯅꯤꯚꯔꯁꯤꯇꯤꯒꯨꯝꯕ
ꯅꯪ ꯅꯪ ꯍꯧꯖꯤꯛ ꯃꯈꯣꯟꯜ ꯌꯥꯝ ꯀꯜꯂꯦ ꯉꯁꯥꯏ ꯇꯞꯄꯅꯦ
ꯍꯧꯖꯤꯛ ꯃꯈꯣꯡ ꯀꯛ ꯃꯈꯣꯟ ꯀꯜꯂꯦꯕ
ꯍꯧꯖꯤꯛ ꯃꯈꯣꯟ ꯇꯞꯈ꯭ꯔꯦ ꯉꯁꯥꯏ ꯍꯧꯖꯤꯛꯀꯤꯗꯣ ꯃꯈꯣꯟ ꯀꯜꯂꯛꯑꯦꯕ ꯑꯗꯣ ꯑꯃꯨꯛꯀ ꯇꯞꯄꯦ ꯍꯧꯖꯤꯛ
ꯍꯧꯖꯤꯛꯇꯤ
ꯇꯞꯄꯦ
ꯑꯣ ꯈꯪꯗꯦ ꯑꯗꯨꯗꯤ ꯀꯔꯤꯒꯤꯔ ꯍꯝ ꯉꯥꯢꯈꯣ ꯑꯃꯔꯛ ꯌꯦꯡꯒꯦ ꯑꯣꯀꯦ ꯃꯁꯥꯅ ꯑꯣꯏꯕ ꯖꯥꯠꯅꯦ
ꯑꯣꯏꯔꯝꯒꯅꯤ ꯎꯝ ꯆꯤꯛꯄ ꯍꯥꯏꯕꯕꯨ ꯈꯪꯗꯦꯗ ꯆꯤꯛꯄ ꯍꯥꯏꯗꯤ ꯂꯩꯌꯦꯗꯅ
ꯏ ꯂꯝꯍꯥꯡ ꯃꯄꯥꯟ ꯑꯣꯏꯗꯣꯏꯕ ꯊꯤꯑꯒ ꯍꯥꯏꯗꯤ ꯅꯨꯡꯁꯤꯠ ꯌꯥꯝ ꯁꯤꯠꯄꯗꯣ
ꯎꯝ
ꯑꯁꯤ ꯀꯩꯅꯣꯗꯀꯣ ꯎꯝ ꯑꯃ ꯑꯁꯤ ꯇꯝꯄꯥꯛꯇ ꯑꯦꯄꯜ ꯐꯥꯔꯝ ꯑꯃ ꯂꯩꯕꯅꯦꯕꯀꯣ
ꯑꯣ
ꯑꯗꯨ ꯃꯐꯝꯗꯨꯗ ꯆꯠꯄ ꯌꯥꯝ ꯅꯨꯡꯉꯥꯏꯕꯅꯦ
ꯑꯁ ꯅꯪ ꯅꯪꯒꯤ ꯅꯪꯒꯤ ꯐꯦꯚꯔꯥꯢꯠ ꯄ꯭ꯂꯦꯁ ꯑꯣꯢꯕ ꯃꯥꯜꯦ ꯑꯗꯨꯗꯤ ꯑꯦꯄꯜ ꯐꯥ꯭ꯔꯝꯒ ꯍꯥꯢꯕ ꯍꯧꯔꯦ
ꯄꯅꯦ ꯑꯉꯥꯡꯁꯤꯡꯒ ꯑꯗꯨꯝ ꯍꯥꯏꯗꯤ ꯑꯆꯥꯄꯣꯠ ꯄꯨꯔꯒ ꯑꯣ ꯆꯤꯡꯅꯧꯋꯣ ꯆꯤꯡꯅꯧꯋꯣ ꯑꯗꯨꯗ ꯆꯠꯄ ꯀꯥꯟꯗꯀꯣ ꯑꯦꯄꯜꯗꯤ ꯂꯩꯔꯝꯗꯦꯕꯀꯣ ꯑꯗꯨ ꯍꯥꯏꯗꯤ ꯎꯝ ꯐꯝꯕ ꯌꯥꯝ ꯅꯨꯡꯉꯥꯏꯕꯗꯣ
ꯎꯝ ꯑꯗꯨ ꯗꯦꯠ ꯇꯧꯅꯤꯡꯉꯥꯏ ꯖꯒꯥꯗꯤ ꯂꯩꯕ꯭ꯔꯣ
ꯗꯦꯠ ꯑꯗꯨꯗ ꯑꯗꯨꯝ ꯐꯝꯃꯒ ꯃꯤ ꯗꯦꯠ ꯇꯧꯕꯁꯤꯡꯗꯤ ꯇꯧꯅꯔ ꯂꯩꯅ ꯋꯥꯔꯤ ꯁꯥꯔꯒ
ꯑꯠꯆꯥ ꯑꯗꯨꯗꯤ ꯢꯕꯥꯅꯤꯁꯨ ꯑꯗꯨꯗ ꯆꯠꯄ ꯇꯔꯦꯗꯅ
ꯃꯐꯝꯗꯣ ꯌꯥꯝ ꯏꯪꯉꯒꯀꯣ ꯅꯨꯡꯁꯤꯠ ꯌꯥꯝ ꯁꯤꯠꯂꯒ ꯌꯥꯝ ꯅꯨꯡꯉꯥꯏꯌꯦ
ꯎꯝ ꯑꯁ ꯐꯥꯒꯤ ꯇꯧꯒꯅꯤ ꯍꯥꯏꯕꯁꯨ ꯍꯥꯏꯅꯤꯡꯗ꯭ꯔꯦ
ꯀꯔꯤ ꯐꯥꯒꯤ ꯇꯧꯑꯣꯅ ꯁꯨꯨ ꯀꯥꯏꯗꯦꯅ ꯑꯩꯉꯣꯟꯗ ꯅꯪ ꯐꯒꯤ ꯇꯧꯕꯕꯨ ꯀꯩꯅꯣ
ꯑꯩ ꯑꯩ ꯂꯥꯛꯄꯗꯤ ꯂꯥꯛꯈꯤꯔꯣꯏꯗ ꯑꯦꯛꯖꯥꯝꯅ ꯅꯍꯥꯟꯗꯒꯤ ꯐꯤꯜ ꯑꯞ ꯇꯧꯈ꯭ꯔꯕ ꯃꯣꯏꯅ ꯗꯦꯠꯇꯣ ꯍꯥꯢꯗꯣꯛ ꯍꯥꯏꯗꯣꯛꯄ ꯍꯥꯏ ꯇꯥꯔꯦ ꯖꯨꯟ ꯋꯥꯢꯗ ꯇꯥꯒꯦꯔ ꯇꯥꯔꯣꯢꯔ ꯖꯨꯜꯂꯥꯢꯁꯨ ꯇꯥꯗꯧ ꯃꯥꯟꯗꯦ ꯃꯣꯢ ꯃꯋꯣꯡꯗꯣ
ꯑꯣ
ꯑꯗꯣ ꯂꯥꯛꯄꯨ ꯂꯥꯛꯑꯗꯤ ꯑꯩꯅ ꯍꯥꯏꯔꯛꯀꯦ ꯑꯗꯣ ꯍꯟꯗꯛ ꯃꯔꯛꯁꯤꯀꯣ ꯑꯩ ꯀꯔꯤ ꯍꯥꯏꯁꯤꯔꯥ ꯂꯥꯏꯔꯤꯛ ꯄꯥꯅꯤꯡꯕꯁꯦ ꯑꯗꯨꯝ ꯐꯥꯔꯛ ꯇꯧꯔꯦꯕ ꯑꯗꯨꯝ ꯑꯗꯨꯒꯤꯗꯃꯛꯇ ꯑꯦꯛꯖꯥꯝꯁꯨ ꯌꯥꯝꯅꯛꯄꯅꯤꯅꯀꯣ
ꯑꯩꯗꯗꯤ ꯉꯍꯥꯛ ꯂꯩꯔꯗꯤ ꯊꯕꯛ ꯊꯤꯟꯕ ꯍꯧꯔꯅꯤ
ꯑꯣꯀꯦ
ꯍꯥꯏꯗꯤ ꯎꯝ ꯉꯁꯤꯗꯣ ꯑꯉꯥꯡꯒꯤ ꯕꯥꯔ ꯂꯩꯕꯀꯣ ꯂꯣꯏꯔꯗꯤ ꯍꯧꯖꯤꯛ ꯖꯤꯕꯥꯅꯤꯁꯤ ꯀꯣꯜ ꯇꯧꯑꯣ ꯊꯝꯃꯒꯗꯤ ꯑꯩ ꯑꯗꯨꯝ ꯃꯣꯏꯒꯤ ꯑꯗꯨꯗ ꯆꯪꯈ꯭ꯔꯅꯤ ꯊꯕꯛ ꯇꯧꯅꯤꯉꯥꯏ ꯃꯤ ꯂꯥꯛꯄ ꯍꯧꯔꯅꯤꯕꯀꯣ ꯇꯥꯏꯃꯤꯡ ꯗꯣ ꯇꯥꯔꯕꯅꯤꯅ
ꯄꯨꯡ ꯇꯔꯥꯒꯤ ꯃꯇꯨꯡꯗ ꯎꯝ ꯑꯗꯨꯅ ꯄꯨꯡ ꯇꯔꯥꯒꯤ ꯃꯇꯨꯡꯗ ꯑꯩꯅ ꯑꯗꯨꯝ ꯑꯩ ꯐ꯭ꯔꯤ ꯑꯣꯏꯌꯦ ꯑꯩꯅ ꯍꯥꯏꯔꯛꯀꯦ
ꯍꯥꯔꯛ ꯑꯣ
ꯑꯪꯁꯨ ꯗꯨꯝ ꯇꯦꯛꯁꯇꯤ ꯊꯥꯔꯛꯑꯣ ꯍꯥꯏꯕꯗꯤ ꯐ꯭ꯔꯤ ꯑꯣꯏꯕ꯭ꯔꯥ ꯃꯥ ꯍꯥꯡꯅꯤ ꯍꯥꯡꯉꯣ ꯑꯗꯨꯕꯨ ꯅꯪꯅ ꯑꯗꯨ ꯑꯗꯥ ꯍꯥꯏꯔꯗꯤ
ꯑꯩꯅ ꯀꯩ ꯑꯗꯨ ꯑꯗ ꯍꯥꯏꯒꯦꯔꯣ
ꯑꯗꯨ ꯑꯥꯗ ꯍꯥꯏꯕꯗꯤ ꯗꯨꯝ ꯀꯔꯤ ꯍꯥꯏꯁꯤꯔꯥ ꯅꯪꯅ ꯏꯛꯅꯣꯔ ꯇꯧꯏꯀꯣ ꯀꯥꯏꯅ ꯍꯥꯏꯕ
ꯑꯦ ꯍꯦꯍꯦ ꯉꯔꯥꯡ ꯈꯛꯇ ꯁꯨꯃꯥꯏꯅ ꯍꯥꯏꯕꯤꯔꯒ
ꯑꯗꯨ ꯑꯗꯨꯝ ꯍꯥꯏꯔꯕꯅꯤ ꯇꯧꯋꯦ
ꯏꯁ ꯅꯪ ꯅꯨꯡꯉꯥꯏꯇꯕ꯭ꯔꯣ
ꯅꯨꯡꯉꯥꯏꯕ ꯅꯨꯡꯉꯥꯏꯇꯕ ꯅꯠꯇꯦ ꯅꯪ ꯅꯨꯡꯉꯥꯏꯇꯕ ꯃꯥꯟꯕꯗꯣ ꯑꯩꯅ
ꯑꯦ ꯑꯦ ꯀꯩꯁꯨ ꯈꯜꯂꯨꯅꯨꯗ
ꯑꯗꯨꯝ ꯏꯆꯝ ꯆꯝꯅ
ꯍꯣꯏ ꯄꯨꯡ ꯇꯔꯥ ꯍꯦꯜꯂꯒ ꯅꯪ ꯐ꯭꯭ꯔꯤ ꯑꯣꯏꯔꯗꯤ ꯑꯗꯨꯝ ꯍꯥꯏꯕꯤꯔ ꯍꯥꯏꯔꯛꯀꯦ ꯑꯗꯨ ꯃꯃꯥꯡꯗꯗꯤ ꯍꯥꯏꯔꯛꯑꯔꯣꯏ
ꯑꯠꯁꯥ ꯌꯥꯝꯐꯩꯌꯦꯅ ꯌꯥꯝ ꯒ꯭ꯌꯥꯟ ꯇꯥꯏꯌꯦꯗꯅ ꯅꯪꯗꯤ
ꯅꯪ ꯅꯪ ꯚꯣꯏꯁꯇꯨ ꯌꯥꯝ ꯇꯞꯈ꯭ꯔꯦ